ꯄꯨꯈꯇꯥꯌꯦ ꯆꯥꯛ ꯆꯔꯦ
ꯎꯝ ꯐꯔꯦ ꯐꯔꯦ ꯆꯥꯛ ꯏꯤꯡ ꯑꯊꯨꯝ ꯑꯍꯥꯎ ꯍꯛꯆꯥꯡꯗ ꯌꯥꯗ꯭ꯔꯕ ꯆꯪꯗ꯭ꯔꯕ ꯌꯥꯗ꯭ꯔꯕ ꯄꯣꯠꯁꯛ ꯂꯩꯩꯕꯤꯔꯒ ꯆꯥꯕꯤꯕ
ꯑꯥ
ꯑꯋꯥꯠꯄꯗꯤ ꯌꯥꯎꯍꯟꯗꯕꯤ ꯑꯩꯈꯣꯏ ꯃꯅꯤꯄꯨꯔꯒꯤ ꯏꯖꯥꯡꯁꯤ ꯈ꯭ꯋꯥꯏꯗꯒꯤ ꯑꯐꯕ ꯏꯟꯖꯥꯡꯅꯦꯕ ꯑꯩ ꯇꯁꯦꯡꯅ ꯍꯥꯏꯔꯒꯗꯤ ꯑꯗꯨꯛꯀꯤ ꯃꯇꯤꯛ ꯌꯥꯝꯅ ꯃꯊꯦꯜ ꯂꯩꯕ ꯏꯟꯖꯥꯡꯅꯦꯕ
ꯑꯥ
ꯍꯩ ꯔꯥ ꯑꯣꯏꯔꯣ ꯃꯅꯥ ꯃꯁꯤꯡ ꯆꯥꯕ ꯑꯣꯏꯔꯣ ꯑꯗꯨꯛꯀꯤ ꯃꯇꯤꯛ ꯌꯥꯝꯅ ꯐꯕ ꯏꯟꯖꯥꯡ ꯉꯥꯛꯇꯅꯤ ꯍꯥꯎꯕ ꯑꯈꯣꯏꯅ ꯃꯁꯤ ꯀꯩ ꯍꯥꯏꯇꯥꯔꯦ ꯁꯥ ꯉꯥꯗꯩ ꯍꯦꯟꯅ ꯍꯦꯟꯖꯟꯖꯕꯩ ꯋꯥꯅꯤ ꯑꯗꯨꯕꯨ ꯏꯟꯁꯥꯡ ꯅꯥꯄꯤꯔꯣꯝꯗꯗꯤ ꯌꯥꯝ ꯊꯤꯅ ꯐꯖꯕ ꯑꯍꯥꯎꯕ ꯉꯥꯛꯇꯅꯦꯕ ꯂꯩꯔꯤꯁꯦ ꯗꯨꯛꯀꯤ ꯃꯇꯤꯛ ꯍꯥꯎꯈꯔꯦ ꯍꯥꯏ ꯇꯔꯦ ꯑꯇꯣꯞꯄ ꯂꯝ ꯈꯔꯗꯤ ꯇꯟ ꯈꯛꯇꯪ ꯆꯥꯔꯒ ꯂꯩꯕꯤ ꯑꯇꯣꯞꯄ ꯈꯔꯅ ꯌꯦꯟꯖꯥꯡꯈꯛꯇꯪ ꯀꯝꯄꯜ ꯍꯟꯖꯤꯟ ꯍꯟꯖꯤꯟ ꯆꯥꯔ ꯂꯩꯕꯤ ꯑꯗꯨ ꯑꯩꯈꯣꯏ ꯑꯗꯨꯗꯗꯤ ꯏꯟꯖꯥꯡꯁꯦ ꯑꯗꯨꯛꯀꯤ ꯃꯇꯤꯛ ꯌꯥꯝꯃꯤꯅ ꯇꯔꯥ ꯍꯪꯒꯥꯝ ꯑꯣꯏꯔꯣ ꯎꯇꯤ ꯑꯣꯏꯔꯣ ꯈꯥꯃꯦꯟ ꯑꯣꯏꯔꯣ ꯑꯗꯨꯗꯒꯤ ꯃꯥꯏꯔꯦꯟ ꯑꯣꯏꯔꯣ ꯗꯩ ꯕꯔꯤꯟꯖꯥꯜ ꯑꯣꯏꯔꯣ ꯀꯔꯤ ꯀꯔꯥꯛ ꯑꯗꯨꯛꯀꯤ ꯃꯇꯤꯛ ꯍꯥꯎꯅ ꯍꯥꯎꯅ ꯊꯣꯡꯉ ꯆꯏ ꯍꯥꯏꯇꯥꯔꯦ ꯑꯁ ꯁꯤꯗꯅꯤꯅ ꯑꯗꯨꯛꯀꯤ ꯃꯇꯤꯛ ꯍꯛꯆꯥꯡꯗ ꯀꯜꯂꯤꯁꯦ
ꯃꯥꯅꯦ ꯑꯗꯣ ꯑꯥ ꯍꯣꯏ ꯍꯣꯏ
ꯍꯥꯏꯔꯣꯅꯦ
ꯑꯩꯈꯣꯏꯒꯤ ꯑꯥ ꯀꯔꯤ ꯍꯥꯏꯅꯤ ꯏꯟꯖꯥꯡ ꯍꯥꯏꯔꯒ ꯑꯩꯈꯣꯏ ꯍꯤꯡꯒꯣꯜꯗ ꯊꯥꯔꯤꯕ ꯑ ꯍꯪꯒꯥꯝꯗꯒꯤ ꯍꯋꯥꯏꯗꯒꯤ ꯇꯧꯔꯤꯕ ꯃꯌꯥꯝꯁꯦ ꯁꯤꯒꯤ ꯃꯍꯥꯎꯁꯦ ꯃꯅꯤꯄꯨꯔꯅ ꯍꯦꯜꯂꯦꯕ ꯂꯄ ꯁꯇꯦꯠꯇ ꯆꯠꯂꯨꯔꯀꯥꯟꯗꯗꯤ ꯑꯅꯝꯕꯅ ꯃꯍꯥꯎꯁꯤ ꯏꯁꯤꯡꯗꯧꯅ ꯇꯧꯗ꯭ꯔꯣ ꯍꯥꯏꯗꯤ ꯏꯁꯤꯡ ꯌꯥꯎꯕꯗꯧꯅ ꯍꯥꯏꯗꯤ ꯄꯣꯠꯇꯣ ꯀꯔꯤ ꯍꯥꯏꯅꯤ ꯃꯣꯏ ꯍꯦꯟꯅ ꯄꯨꯊꯣꯛꯅꯕ ꯍꯣꯠꯅꯔꯛꯄꯗ ꯍꯥꯔ ꯅꯨꯡ ꯍꯥꯞꯄꯁꯦ ꯍꯦꯟꯕꯩꯔꯒꯗꯤ ꯈꯪꯗꯦꯕꯀꯣ ꯑꯩꯈꯣꯏꯒꯤ ꯍꯋꯥꯏ ꯑꯃ ꯂꯩꯕ ꯃꯇꯝꯗ ꯀꯣꯂꯤ ꯍꯋꯥꯏ ꯑꯃ ꯂꯩꯔꯁꯤꯅꯦ ꯑꯗꯒꯤ ꯍꯋꯥꯏꯁꯦ ꯁꯥꯡꯕꯤ ꯑꯃ ꯂꯩꯔꯁꯦꯕ ꯑꯗꯣ ꯂꯩꯕ ꯃꯇꯝꯗ ꯎꯝ ꯃꯣꯏꯗꯤ ꯌꯥꯝꯅ ꯍꯦꯟꯅ ꯏꯁꯤꯡꯗ ꯆꯣꯠ ꯆꯣꯠ ꯂꯥꯎꯔ ꯅꯨꯃꯤꯠ ꯍꯨꯝꯅꯤ ꯃꯔꯤꯅꯤ ꯊꯝ ꯌꯥꯗꯦꯕ
ꯎꯝ
ꯑꯈꯣꯏꯒꯤꯗꯤ ꯍꯪꯒꯥꯝꯗꯒꯤ ꯀꯩꯗꯒꯤꯖꯦ ꯑꯗꯨꯝ ꯂꯣꯏ ꯊꯝ ꯌꯥꯏꯗꯅ ꯍꯪꯒꯥꯝ ꯍꯪꯒꯥꯝ ꯖꯦ ꯑ ꯑ ꯍꯪꯒꯥꯝꯆꯦ ꯀꯩ ꯇꯧꯕ꯭ꯔꯣ ꯑꯗꯣ ꯂꯣꯝꯗ ꯐꯪꯕ꯭ꯔꯣ
ꯐꯪꯉꯦ ꯁꯣꯝꯗꯁꯨ ꯐꯪꯗꯕ ꯅꯠꯇꯦ ꯏꯟꯖꯥꯡ ꯅꯥꯄꯤ ꯂꯣꯏꯅ ꯐꯪꯉꯦ ꯑꯗꯨꯒ ꯃꯍꯥꯎ ꯈꯦꯠꯅꯩ ꯍꯥꯏꯕ ꯍꯥꯏꯗꯤ ꯃꯍꯥꯎꯗꯣ ꯈꯣꯏꯒꯤ ꯆꯤꯡꯒꯤ ꯀꯩ ꯍꯥꯏꯇꯥꯔꯦ ꯃꯥꯒꯤ ꯁꯣꯜꯗꯨꯒ ꯑꯩꯈꯣꯏ ꯃꯅꯤꯄꯨꯔ ꯁꯣꯜꯖꯤꯒ ꯃꯥꯟꯅꯗꯦꯗꯅ ꯑꯗꯨꯛꯀꯤ ꯃꯇꯤꯛ ꯌꯥꯝꯅ ꯈꯦꯠꯅꯩ ꯍꯥꯏꯇꯥꯔꯦ ꯍꯜꯂꯣ ꯃꯍꯥꯎꯖꯦ ꯇꯪꯕ ꯃꯇꯝꯗ ꯑꯩꯈꯣꯏꯒꯤ ꯀꯩ ꯍꯥꯏꯇꯥꯔꯦ ꯆꯤꯡꯒꯤꯒ ꯑꯩꯈꯣꯏ ꯃꯅꯤꯄꯨꯔꯗ ꯂꯩꯔꯤꯕ ꯃꯍꯥꯎꯖꯤꯒ ꯑꯗꯨꯛꯀꯤ ꯃꯇꯤꯛ ꯌꯥꯝꯅ ꯈꯦꯠꯅꯕ ꯖꯤꯒꯤ ꯑꯗꯨꯅꯖꯨ ꯍꯥꯎꯋꯤ